ꯇꯥꯕ꯭ꯔꯣ
ꯇꯥꯏꯌꯦ
ꯎꯝ ꯀꯩꯗꯧꯔꯤꯅꯣ
ꯍꯤꯞꯄꯤꯌꯦ
ꯆꯥꯛ ꯆꯥꯔꯕꯣ
ꯍꯥꯥ
ꯇꯕꯣ ꯍꯥꯏꯕ
ꯆꯥꯔꯦ
ꯀꯔꯤ ꯃꯊꯦꯜ
ꯍꯥꯥ ꯀꯥꯎꯈꯔꯕꯣ
ꯎꯝ ꯑꯂꯨ
ꯑꯂꯨ
ꯑꯥ ꯍꯥꯎꯃꯟ
ꯀꯥꯕꯗ ꯉꯥꯏꯔꯤ ꯍꯥꯏꯔꯒ ꯑꯃꯨꯛ ꯈꯔꯥ ꯇꯥꯎꯔꯒ ꯁꯣꯒꯔ꯭ꯤ ꯆꯥꯔꯦ ꯑꯈꯣꯏꯗꯤ
ꯑꯧ
ꯃꯅꯤꯡꯗꯁꯨ ꯀꯥꯏ ꯍꯧꯖꯤꯛꯁꯨ ꯆꯥꯏ
ꯍꯥꯎꯕ꯭ꯔꯥ ꯆꯥꯅꯤꯡꯕ꯭ꯔ ꯅꯪ
ꯍꯥꯎꯕꯒꯨꯝ ꯇꯧꯋꯦ
ꯐꯩꯗꯨꯗꯤ ꯀꯔꯤ ꯇꯧꯗꯣꯏꯅꯣ ꯍꯧꯖꯤꯛꯇꯤ
ꯎꯝ
ꯇ ꯇꯨꯝꯒꯗ꯭ꯔꯣ ꯇꯥꯏ
ꯌꯥꯝ ꯉꯜꯂꯤꯗ
ꯀꯣ ꯀꯩ ꯇꯧꯗꯣꯏꯕ ꯑꯗꯨꯗꯤ
ꯍꯪꯗꯦꯍꯦ ꯂꯥꯏꯠꯁꯨ ꯂꯥꯛꯇꯦ ꯑꯈꯣꯏꯗ
ꯎꯝ
ꯍꯗꯇꯔꯤ ꯁꯤꯦ ꯇꯨꯡꯗꯕ ꯃꯥꯜꯒ ꯃꯟꯁꯤ ꯃꯗꯤ ꯅꯪꯗꯤꯅꯦ ꯃꯨꯁꯅꯗ ꯑꯣꯏꯔꯦꯕ
ꯊꯃꯗꯅꯦ
ꯅꯨꯡꯉꯥꯏꯇꯕꯅꯦ ꯑꯗꯨ ꯑꯣꯏꯔꯁꯨ
ꯎꯝ
ꯅꯪꯒ ꯁꯅꯥ ꯌꯥꯝꯃꯤꯟꯗ ꯅꯨꯡꯉꯥꯏꯕꯅꯤ
ꯎꯝ
ꯒꯥꯟꯗꯤ
ꯅꯅ ꯍꯗꯔꯦꯗ ꯏꯗꯤ ꯇꯜꯕꯨ ꯇꯂꯦꯗ
ꯍ ꯇꯥꯟꯕꯅꯦ
ꯃ ꯁꯃꯥꯏꯗꯤ ꯑꯗꯨꯝ ꯁꯌꯥꯝꯕ ꯍꯧꯣꯏꯅꯤ ꯋꯥꯗ ꯐ
ꯎꯝ
ꯎ ꯑꯪ ꯁꯤ ꯀꯣ ꯀꯌꯥ ꯇꯁꯦ
ꯑꯩꯈꯣꯏ ꯑꯩꯈꯣꯏ ꯇ ꯎꯕ ꯈꯛꯇ ꯀ ꯇꯧꯗꯦ
ꯎꯝ
ꯃꯣꯏ ꯈꯪꯗ꯭ꯔꯗꯤ
ꯍꯌꯦꯡ ꯍꯌꯦꯡꯁꯨ ꯁꯨꯇꯤꯅꯤ ꯀꯅ
ꯑꯣ
ꯉꯂ ꯄꯨ꯭ꯔꯥꯅ ꯑꯣꯏꯔꯗꯤ ꯑꯥꯎꯗꯣ ꯑ
ꯇꯥꯏꯌꯦ
ꯇ ꯑꯗꯨꯣꯇꯕ ꯏꯅ ꯅ
ꯍꯥ
ꯁꯀ ꯒꯋꯥꯅꯤ ꯁꯃꯤꯅꯤ
ꯋꯥꯔꯤꯔꯤꯅ ꯃꯔꯤꯗꯤ
ꯑꯗꯨꯗꯤ ꯀꯥꯔ
ꯅꯠꯇ꯭ꯔꯤꯔꯝꯅꯤ ꯄ ꯍ ꯅ ꯌꯥ
ꯑꯥ ꯑꯃꯨꯛꯀ ꯍꯥꯏꯔꯛ ꯑꯣ ꯇꯥꯗꯔꯦ ꯅꯪꯒꯤꯅꯦ ꯋꯥꯅꯔꯥ ꯑꯩꯒꯤꯅꯦ ꯋꯥꯅꯔꯥ ꯀꯩꯒꯤꯔꯣ ꯇꯥꯗꯦ
ꯑꯩ ꯅꯅꯦ
ꯑꯩꯗꯤ ꯐꯥꯏꯗꯤꯅꯦ ꯅ ꯑꯗꯨꯒ ꯅꯨꯡꯉꯥꯏꯕ ꯃꯐꯝꯗꯣ ꯈꯃꯅꯦꯕ
ꯗ ꯃꯈꯀ ꯇꯥꯗ꯭ꯔꯦ
ꯑ ꯏꯟꯔꯅ ꯃꯃꯅꯤ ꯉꯁꯤ ꯑꯃꯨꯛꯀ ꯁꯥꯟꯅꯕꯅꯦ ꯕꯣ ꯑ ꯑ ꯅꯪꯣ ꯌꯦꯡ ꯗꯀꯣ ꯍꯣꯏ ꯍꯣꯏ ꯋꯥꯔꯜ ꯀꯞ
ꯗ ꯀꯦ
ꯑ ꯃꯅꯤꯦ ꯁꯅꯥꯅꯅꯦ ꯀꯅꯥ ꯀꯅꯥ ꯈꯜꯗꯗꯤ ꯍꯣꯏ ꯋꯥꯟ ꯊꯔꯇꯤꯗ
ꯏꯪꯗ ꯔꯣ ꯅꯪ ꯏꯪꯗꯅꯦ
ꯎ ꯍꯤꯡꯉꯔꯦ ꯑꯩꯈꯣꯏꯁꯦ ꯇꯨꯝꯒꯗꯕꯅꯤ ꯎꯝ
ꯄꯨꯗꯤ
ꯍꯥꯏꯗꯤ ꯎꯝ ꯖꯤꯤꯟꯗꯅ ꯍꯥꯏꯒ ꯄꯣꯇꯒ ꯒꯔꯕꯣ
ꯅꯪꯒꯤꯅꯦ
ꯑꯦ ꯏꯃꯗ꯭ꯔꯦ
ꯂꯣꯟꯅꯔ ꯍꯣꯏ
ꯆꯄ ꯆꯞ
ꯅꯪꯦ ꯅꯗꯕꯨ
ꯗꯤꯖꯅ ꯇꯕ
ꯑ
ꯃꯗꯤ ꯆꯋꯥ ꯁꯨꯔꯃꯤ ꯑꯃꯨꯛ ꯀꯌꯥ ꯇꯥꯗꯦ
ꯍꯧꯖꯤꯛꯤ ꯇꯥꯏꯌꯦ ꯉꯁꯥꯏꯗꯣ ꯑꯝꯇ ꯇꯥꯗꯦ
ꯍ ꯌꯦꯅ ꯈꯣꯍꯤꯅꯤ ꯀ ꯌꯥꯅ ꯇꯌꯦ
ꯑꯦꯗꯣ ꯑꯃꯨꯛ ꯐꯖꯅ ꯇꯥꯗꯦ
ꯍꯣꯏ ꯍꯣꯏ ꯍꯣꯏ
ꯎꯝ
ꯑꯣꯏꯣꯏꯔ
ꯑꯣ
ꯎꯉ ꯐꯅꯤꯡ
ꯀꯔꯤ ꯁꯕꯖꯦꯛ ꯂꯧꯕꯅꯅ ꯀꯣꯂꯦꯖ ꯀꯣꯂꯦꯖꯇ
ꯀꯔꯅꯔꯁ
ꯌꯣ ꯏꯪꯂꯤ ꯏꯪꯂꯤ ꯑ ꯕꯦꯝ
ꯍ
ꯑꯩꯈꯣꯏꯗꯣ ꯀꯩꯅꯣ ꯁꯞꯖꯦꯛ ꯈꯪꯗꯔ ꯑꯩꯈꯣꯏꯒꯤꯗꯣ
ꯑꯁ
ꯅꯅ ꯇꯥꯦ ꯅꯪ ꯅ ꯀꯣꯟꯣꯟ
ꯎꯅꯔꯁꯅꯥ
ꯍꯣꯏ ꯁꯗꯤꯅꯦ
ꯑꯗꯣ ꯀꯔꯝꯕ ꯁꯕꯖꯦꯛꯅꯣ ꯍꯥꯏꯕꯅꯦ
ꯎꯝ ꯏꯂꯤꯁ ꯃ ꯁꯖꯗꯤ ꯏꯪꯂꯤꯁ ꯑꯣꯏꯔꯝꯅꯤ ꯍꯥꯏꯗ
ꯑꯣ ꯑꯣꯏꯔꯝꯅꯤꯌꯦ
ꯎꯝ ꯑꯩꯈꯣꯏꯁꯨ ꯈꯝꯦꯒꯦꯃꯦ ꯇꯗ꯭ꯔꯦꯗ ꯑꯩꯈꯣꯏꯒꯤꯗꯨ
ꯀꯔꯤꯒꯤ
ꯍꯕꯅꯤ ꯋꯥ
ꯀꯂꯦꯖ
ꯔꯤꯒꯨꯂꯔ ꯆꯠꯇꯕ ꯑꯗꯨ ꯑꯗꯨꯒ ꯊꯑꯌꯦ ꯁꯤꯒꯤꯦ
ꯑꯦꯛꯖꯥꯝ ꯈꯛꯇ ꯊꯥꯕ꯭ꯔꯥ
ꯎꯝ ꯍꯅꯤꯁ ꯇ ꯍꯗꯅ ꯑꯗꯨ ꯅꯦꯛꯁ ꯏꯔ ꯖꯨꯟꯗ ꯑꯃꯨꯛꯀ ꯑꯦꯛꯖꯥꯝ ꯊꯥꯒꯅꯤ
ꯑꯣꯀꯦ ꯑꯣꯀꯦ ꯑꯩ ꯑꯩ ꯈꯪꯉꯦꯗꯣ
ꯑꯗꯨꯒꯤꯅꯦ
ꯀꯣꯂꯦꯖ ꯀꯥꯗꯕꯀꯣ ꯉꯟꯅ ꯂꯣꯏꯁꯤꯟꯗꯣꯏꯕ ꯀꯣ
ꯑ ꯃꯁꯤꯟꯗ ꯊ
ꯍꯣꯏ ꯈꯪꯉꯦ ꯈꯪꯉꯦ
ꯁꯃꯔꯣ
ꯎꯝ ꯐꯔꯤ ꯇꯗꯣꯏꯕ ꯑꯗꯨ ꯂꯣꯏꯔꯗꯤꯌꯦ
ꯊꯕꯛ ꯊꯕꯛ ꯇꯧꯅꯤꯡꯉꯥꯏ ꯃꯄꯟꯗ ꯆꯠꯁꯤꯔꯣ
ꯗ꯭ꯔ ꯑꯗꯨ ꯆꯊ ꯀꯗ꯭ꯔꯔꯤ
ꯀ
ꯑꯩꯈꯣꯏ ꯏꯃꯨꯡꯗ ꯏꯃꯥ ꯕꯕꯥ ꯍꯥꯎ ꯑꯩ ꯎ ꯃꯔꯤꯔꯤ ꯈꯇꯅꯦ ꯋꯥ
ꯑꯣ
ꯆꯖꯅ ꯇꯥꯏ
ꯀ ꯇꯗ꯭ꯔꯦꯕ
ꯇꯥꯗꯔꯦꯅ
ꯤ ꯇꯥꯔ ꯄꯨꯣꯔꯣ